ꯍꯥ
ꯑꯜꯗ ꯁꯛ ꯐꯖꯩꯅꯦꯅ
ꯎꯝ ꯔꯨꯜꯗꯣ ꯍꯣꯏ ꯇꯣꯄꯤꯛ ꯑꯃ ꯁꯥꯒꯠꯇ꯭ꯔꯗꯤ ꯌꯥꯗ꯭ꯔꯤꯅꯦ ꯁꯤꯗꯤ
ꯚꯩ ꯅꯪꯒꯤ ꯃꯈꯣꯟꯗꯨ ꯌꯥꯝ ꯅꯦꯝꯃꯣ ꯋꯥꯅ ꯀꯩꯗꯧꯕꯅꯣ
ꯑꯗꯣ ꯎꯝ ꯇꯥꯏ ꯇꯥꯏ ꯑꯗꯨ ꯃꯈꯣꯟꯗꯣ ꯃꯣꯏꯒꯤ ꯑꯦꯄ꯭ꯂꯤꯀꯦꯁꯟꯅꯅꯦ ꯎꯝ
ꯅꯪꯒꯤꯅ ꯀꯟꯅ ꯇꯥꯔꯕ ꯑꯣ ꯑꯩꯒꯤꯅ ꯇꯞꯅ ꯇꯥꯔꯕ ꯑꯗꯨ ꯃꯥꯏꯒꯤ ꯚꯤꯀꯦꯁꯟꯅꯅꯦ ꯎ ꯑꯗꯨꯅ ꯁꯤꯗꯤ ꯌꯨꯇ꯭ꯌꯨꯕꯀꯤ ꯇꯣꯄꯤꯛ ꯑꯣꯏꯅ ꯍꯧꯗꯕ ꯌꯥꯗ꯭ꯔꯤꯅꯦ ꯁꯤꯗꯤ ꯎꯝ
ꯇꯥꯕ꯭ꯔꯣ
ꯌꯦꯁ ꯌꯦꯁ ꯇꯥꯏ ꯇꯥꯏ ꯇꯥꯏꯪ ꯅꯪꯒꯤꯗꯤ ꯀꯟꯅ ꯍꯣꯏ ꯑꯩ ꯑꯩꯒꯤ ꯑꯩꯒꯤ ꯑꯣꯏꯔꯝꯒꯅꯤ ꯊꯣꯛꯇ꯭ꯔꯤꯕꯁꯦ
ꯑꯣꯀꯦ ꯑꯣꯀꯦ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
ꯅ ꯅꯣꯟꯗꯤ ꯃꯣꯏ ꯀꯩ ꯅꯨꯡꯉꯥꯏꯇꯕ ꯂꯩꯕꯖꯥꯠꯅꯣ ꯀꯣꯜ ꯏꯟ ꯄ꯭ꯔꯣꯒ꯭ꯔꯦꯁ ꯃꯤꯅꯤꯠ ꯃꯤꯅꯤꯠ ꯇꯔꯥ ꯑꯦꯛꯖꯦꯛꯇ ꯑꯣꯐ ꯇꯧꯅ ꯌꯥꯔꯣ
ꯑꯣ ꯅꯣ ꯑꯣ ꯅꯣ ꯑꯗꯨꯒꯨꯝꯕ ꯑꯃꯇ ꯄꯟꯕ ꯌꯥꯗꯦꯕ ꯑꯃꯨꯛꯀ ꯀꯦꯟꯁꯦꯜ ꯇꯧꯔꯁꯦ ꯑ ꯑꯗꯨꯒ ꯑꯁꯤꯒꯤ